ꯍꯉꯛ
ꯍꯜꯂꯣ
ꯀꯩꯗꯧꯔꯤꯒꯦ
ꯐꯝꯃꯤꯑꯦ ꯅꯪꯗꯤ ꯀꯩꯗꯧꯔꯤꯒꯦ
ꯑꯩꯁꯨ ꯐꯝꯃꯤꯗ
ꯆꯥꯛ ꯏꯟꯖꯥꯡ ꯆꯥꯅꯔꯕꯣ
ꯆꯥꯅꯔꯦ ꯅꯣꯏꯗꯤ ꯆꯥꯗ꯭ꯔꯤꯕꯣ
ꯑꯩꯈꯣꯏꯁꯨ ꯆꯥꯔꯦ ꯀꯔꯤ ꯀꯔꯤ ꯃꯊꯦꯜ ꯆꯥꯔꯒꯦ
ꯉꯁꯤꯒꯤ ꯆꯝꯐꯨꯠꯀ ꯌꯦꯟꯒ ꯆꯥꯔꯦ ꯅꯣꯏꯗꯤ ꯀꯔꯤ ꯃꯊꯦꯜ ꯆꯥꯏꯒꯦ
ꯑꯈꯣꯏꯁꯦ ꯎꯝ ꯀꯩꯅꯣ ꯆꯥꯏ ꯍꯋꯥꯏ ꯆꯥꯏ
ꯑꯣ ꯍꯥꯎꯕ꯭ꯔꯣ
ꯑꯁ ꯍꯥꯎꯕ ꯍꯥꯎꯗꯕ ꯈꯪꯗꯔꯦꯗ ꯍꯤꯟꯖꯥꯡ ꯆꯥꯅꯤꯡꯉꯥꯏ ꯂꯩꯇꯕꯒꯤ ꯄꯨꯡꯆꯥꯗ ꯆꯥꯕꯅꯦ
ꯌꯨꯝꯗ ꯂꯩꯕ꯭ꯔꯣ ꯀꯥꯏ ꯂꯩꯒꯦ
ꯑꯩ
ꯉꯁꯤꯗꯤ ꯊꯕꯛ ꯆꯠꯊꯣꯛꯇ꯭ꯔꯕꯣ
ꯎꯝ ꯊꯕꯛꯀ ꯂꯩꯇꯦꯗ
ꯑꯝꯃꯣ ꯌꯨꯝꯗ ꯑꯗꯨꯝ ꯂꯩꯕ꯭ꯔꯥ ꯑꯗꯨꯗꯤ
ꯍꯣꯏ
ꯑꯣ
ꯅꯪꯗꯤ ꯊꯕꯛ ꯆꯠꯊꯣꯛꯄ꯭ꯔꯣ ꯉꯁꯤꯗꯤ ꯆꯠꯂꯝꯃꯣꯏꯗ ꯁꯦꯀꯦꯟ ꯁꯒꯔꯗꯦꯅꯤꯅ
ꯍꯪꯗꯦ ꯉꯁꯤ ꯑꯩꯖꯨ ꯑꯩꯁꯨ ꯑꯗꯨꯝ ꯑꯗꯨꯝ ꯂꯩꯌꯦ ꯀꯔꯤꯁꯨ ꯆꯠꯇꯦ ꯎꯝ
ꯀꯩꯗꯧꯔꯤꯒꯦ ꯍꯧꯖꯤꯛꯀꯥꯟꯗꯤ
ꯖꯤꯀꯥꯟꯁꯦ ꯇꯧꯐꯝꯁꯨ ꯈꯪꯗꯕꯅꯤꯅ ꯃꯤꯗꯤ ꯗꯣꯅ ꯄꯪꯇꯝ ꯇꯝꯅꯔꯦ
ꯀꯩ ꯇꯝꯃꯤꯅꯣ ꯀꯣꯂꯦꯁ ꯀꯥꯔꯤꯔꯣ
ꯑꯩꯖꯤ ꯀꯩꯅꯣ ꯑꯁꯇꯤꯅꯣ ꯇꯝꯃꯦ
ꯌꯥꯝ ꯐꯪꯌꯦ ꯌꯥꯝ ꯐꯩ ꯇꯝꯕꯒꯤ ꯃꯥꯡꯕ ꯂꯩꯔꯦ ꯍꯥꯏꯗꯣ
ꯏꯁ ꯈꯪꯗꯦꯅꯦ ꯀꯅꯥꯒꯗ꯭ꯔ ꯀꯅꯥꯔꫭꯏꯗ꯭ꯔ
ꯀꯥꯟꯅꯅꯤꯗ ꯇꯝꯕꯗꯕꯨ ꯀꯩ ꯀꯥꯟꯅꯗꯕ ꯂꯩꯩꯒꯦ
ꯇꯝꯕ ꯍꯥꯏꯔꯦ ꯍꯥꯏꯗꯨꯅꯤ ꯑꯇꯩꯗꯤ ꯈꯪꯗꯦꯍꯦ
ꯀꯣꯡ ꯉꯝꯃꯤꯗ ꯀꯅꯥ ꯀꯅꯥꯒ ꯂꯩꯒꯦ
ꯑꯩꯁꯦ ꯀꯩꯅꯣ ꯍꯣꯁꯇꯦꯜ ꯂꯩꯌꯦ
ꯏꯆꯦꯒ ꯎꯝ
ꯅꯣꯏ ꯏꯃꯨꯡꯗꯤ ꯃꯤ ꯀꯌꯥ ꯂꯩꯒꯦ
ꯈꯣꯏꯔꯃꯤ ꯁꯕꯦꯟ
ꯃꯤ ꯑꯃ ꯑꯃꯁꯁꯨ ꯂꯩ ꯃꯥꯅꯤ
ꯅꯪꯗꯤ ꯅꯨꯡꯉꯥꯏꯔꯣ ꯑꯗꯨꯕꯨ ꯃꯔꯛ ꯃꯔꯛꯇꯤ
ꯑꯣ ꯗꯕꯔꯤꯅꯗ ꯃꯥꯅꯦ ꯃꯥꯅꯦ ꯅꯨꯄꯤꯤꯊ ꯔꯣ
ꯏꯗ꯭ꯔꯤꯗ
ꯎ ꯊꯤꯗ꯭ꯔꯦ ꯐꯔꯗꯤ ꯍꯗ ꯆꯔ ꯃꯧꯁ ꯑꯩꯈꯣꯏ ꯑꯩꯈꯣꯏ ꯏꯃꯨꯡ ꯑꯣꯏꯒꯦꯔꯥ ꯃꯤꯏꯃꯨꯡ ꯑꯣꯏꯒꯦꯔꯥ ꯐꯕꯨ ꯐꯔꯗꯤ ꯐꯔꯦ ꯗꯤ ꯑꯗꯨꯝ ꯃꯥꯒꯤ ꯑꯃ ꯑꯃꯒꯤ ꯂꯩꯗꯅ
ꯂꯅꯦ
ꯍꯣꯏ ꯟꯅ ꯆꯠꯅꯔꯒ ꯊꯉꯒ ꯅꯨꯡꯁꯤꯅꯒꯔ ꯑꯇꯣꯝꯒꯤ ꯑꯣꯏꯕ꯭ꯔꯣ ꯅꯪꯁꯦ
ꯑ ꯇꯣꯕꯤꯌꯦ ꯑ ꯁꯤꯀꯤꯦꯟ ꯍꯥꯏꯕ꯭ꯔꯥ
ꯀ꯭ꯂꯥꯁ
ꯑꯣꯏꯗꯣꯏꯗ ꯑꯩꯒꯤ ꯃꯈꯥꯗ ꯏꯅꯥꯎꯨꯄꯤ ꯂꯩꯔꯤꯗ
ꯅꯪꯗꯤ ꯑꯇꯣꯡꯕꯤꯔꯣ
ꯑꯩꯁꯨ ꯅꯠꯇꯦ ꯑꯩꯒꯤ ꯃꯈꯥꯗ ꯂꯩꯑ ꯑ ꯀꯔꯦ ꯈꯪꯗ꯭ꯔꯦꯅꯦ ꯅꯍꯥꯟꯁꯨ ꯁꯥꯁꯩꯁꯨ ꯌꯥꯔꯤꯅꯦ
ꯀꯩꯚꯤ
ꯊꯥꯗ ꯃꯤ ꯂꯩꯕꯅꯤꯅ ꯑꯍꯟ ꯁꯥ ꯌꯥꯗꯦꯅꯦ
ꯍꯣꯏ ꯐꯣꯏꯗꯦ ꯑꯩꯈꯣꯏꯁꯨꯅꯦ
ꯍꯣꯏ ꯑꯩꯈꯣꯏꯁꯨ ꯑꯍꯟ ꯁꯥꯕ ꯌꯥꯗꯦ ꯌꯥꯝ ꯂꯩꯔꯤꯕꯅꯤꯅ
ꯃꯥꯅꯦ ꯃꯥꯅꯦ ꯑꯃꯔꯣꯝꯗ ꯍꯥꯏꯔꯗꯤ ꯑꯗꯨ ꯇꯔꯦꯗ ꯍꯧꯖꯤꯛꯀꯥꯟꯁꯤ ꯃꯤꯁꯤꯡꯁꯦ ꯑꯍꯟ ꯁꯥꯅꯤꯡꯉꯅꯤ ꯑꯍꯟ ꯑꯗꯨꯝ ꯑꯣꯏꯁꯤꯜꯂꯦ
ꯍꯣꯏ
ꯑꯍꯟ ꯑ ꯑꯍꯟꯒꯤ ꯃꯇꯧ ꯑꯃꯗꯤ ꯃꯤꯅꯁꯨ ꯌꯥꯝ ꯍꯟꯅ ꯃꯁꯛꯁꯨ ꯑꯍꯥꯟꯕ ꯈꯔ ꯃꯥꯟꯕꯅꯦ ꯑꯉꯥꯡ ꯁꯥꯄ
ꯎꯝ
ꯍꯧꯖꯤꯛꯀꯥꯟꯒꯤ ꯑꯉꯥꯡꯁꯤꯡ ꯍꯥꯏꯁꯤꯔ ꯀꯥꯏꯅ ꯑꯩꯈꯣꯏꯗꯤ ꯈꯤꯇꯪ ꯑꯍꯟꯁꯨ ꯅꯠꯇꯦ ꯑꯉꯥꯡꯁꯨ ꯅꯠꯇꯦ ꯑꯗꯨ ꯑꯣꯏꯔꯁꯨ ꯑꯩꯈꯣꯏ ꯃꯈꯥꯒꯤ ꯑꯉꯥꯡꯁꯤꯡꯁꯤꯒꯤ
ꯃꯥꯅꯦꯦ
ꯑꯍꯪ ꯊꯥꯅꯤꯡꯕꯅ ꯂꯣꯏꯔꯦ ꯁꯥꯛꯁꯨ ꯂꯣꯏꯅ ꯑꯍꯟ ꯃꯥꯟꯕꯤ ꯈꯛꯇ ꯑꯣꯏꯈ꯭ꯔꯦꯗ
ꯃꯥꯅꯦ ꯅꯨꯄꯤꯁꯨ ꯀ꯭ꯂꯥꯁ ꯁꯤꯛꯁ ꯀꯥꯕ ꯅꯨꯄꯤꯗꯨꯕꯨꯣ ꯃꯤꯅ ꯎꯝ ꯀꯩꯅꯣ ꯍꯥꯏꯔꯀꯥꯟꯗ ꯃꯥꯒꯤꯗꯣ ꯃꯤ ꯂꯩꯈ꯭ꯔꯦꯅ ꯍꯥꯏ ꯑ ꯅꯦ ꯂꯩꯦ ꯀꯥ ꯍꯥꯏ ꯉ
ꯑꯦꯗ ꯑꯩꯈꯣꯏꯅ ꯀ꯭ꯂꯥꯁ ꯁꯤꯛꯁ ꯀꯥꯔꯤꯒꯥꯟꯗꯗꯤ ꯈꯪꯕ꯭ꯔꯣ ꯈꯪꯗꯕꯔꯣ ꯄꯥꯞꯒ ꯇꯥꯍꯧꯗꯦ
ꯃꯥꯅꯦ ꯃꯥꯅꯦ ꯍꯧꯖꯤꯒꯦ ꯃꯥ ꯃꯃ ꯂꯣꯢꯅꯃꯛꯇꯤ ꯈꯪꯗꯦ
ꯑꯣꯏ ꯁꯤꯡꯕꯁꯨ ꯃꯣꯏꯅ ꯍꯦꯟꯒꯠꯈ꯭ꯔꯕꯅꯤꯅ ꯑꯣ
ꯃꯥꯅꯦ
ꯑꯩꯈꯣꯏꯗꯤ ꯁꯤꯡꯉꯤꯔꯥ ꯁꯤꯡꯗ꯭ꯔꯤꯔꯥ ꯚꯥꯞꯀ ꯇꯥꯗ꯭ꯔꯦꯗ ꯃꯣꯏꯅ ꯁꯤꯡꯃꯟꯗꯅ
ꯅꯦꯠꯋꯥꯛ ꯌꯥꯝ ꯅꯨꯡꯉꯥꯏꯇꯦꯀꯣ
ꯑꯣ ꯃꯥ ꯍꯣꯏꯣꯏ ꯅꯨꯡꯉꯥꯏꯇꯝꯅꯦ ꯍꯧꯖꯤꯛꯒꯥꯟ
ꯍꯣꯏ ꯐꯖꯅꯁꯨ ꯇꯥꯗꯦ ꯀꯔꯤꯔ ꯈꯪꯗꯦ
ꯑꯣ ꯑꯩ ꯍꯧꯖꯤꯛ ꯑꯩꯉꯣꯟ ꯑꯩ ꯐꯖꯅ ꯇꯥꯗꯕꯔꯥ
ꯇꯥꯕꯨꯗꯤ ꯇꯥꯢ ꯑꯗꯨ ꯑꯣꯏꯁꯨ ꯃꯔꯛ ꯃꯔꯛꯀꯤ ꯇ꯭ꯔꯦꯛꯀꯤꯡ ꯆꯠꯄꯒꯨꯝꯅ ꯇꯧꯋꯕꯣ
ꯎ ꯎ ꯑꯣ ꯎ ꯑꯩꯗꯤ ꯅꯪ ꯈꯣꯟꯗꯤ ꯐꯖꯅ ꯇꯥꯏꯌꯦ
ꯑꯣ ꯅꯪ ꯑꯩꯒꯤ ꯅꯦꯠꯅ ꯌꯥꯗꯕꯒꯤ ꯑꯣꯏꯔꯝꯅꯤ
ꯅꯪꯒꯤꯗꯤ ꯌꯥꯝ ꯁꯦꯡꯅ ꯇꯥꯏ ꯈꯨꯟꯗ ꯂꯩꯕ꯭ꯔꯣ
ꯑꯥ ꯇꯝꯕꯥꯛꯇ ꯂꯩꯗ ꯍꯧꯖꯤꯛꯀꯥꯟꯗꯤ ꯈꯨꯟꯒ ꯆꯠꯅꯤꯡꯗ꯭ꯔꯦꯗ ꯑꯁ
ꯃꯥꯅꯦ ꯃꯥꯅꯦ
ꯈꯨꯟꯆꯠꯄꯗꯣ ꯌꯥꯝ ꯃꯨꯖꯜꯂꯦ ꯋꯥ ꯇꯜꯂꯦ ꯀꯩꯌꯥ ꯌꯥꯎꯗꯦ
ꯃꯥꯅꯦ ꯅꯨꯄꯥ ꯑꯃ ꯇꯝꯄꯥꯛꯇ ꯂꯩꯕ꯭ꯔꯣ ꯆꯤꯡꯗ ꯂꯩꯕ꯭ꯔꯣ ꯃꯥꯅ
ꯀꯩꯕ
ꯇꯝꯄꯥꯛꯇ ꯇꯝꯄꯥꯛ ꯍꯥꯏꯕ ꯋꯥꯁꯦ ꯍꯥꯏꯔꯗꯤ ꯍꯥꯏꯌꯦ
ꯃꯥꯕꯨ
ꯃꯥꯗꯣ ꯁꯏꯗ ꯂꯩꯒꯦ ꯇꯝꯄꯥꯛ ꯂꯩꯕ꯭ꯔꯣ ꯆꯤꯡ ꯂꯩꯕ꯭ꯔꯣꯅ ꯑꯗꯨꯝ ꯍꯪꯂꯛꯑꯦꯗꯅ
ꯑꯥ
ꯑꯗꯣ ꯇꯝꯄꯥꯛꯀꯤ ꯋꯥꯔꯦ ꯇꯥꯔꯒ ꯃꯥꯗꯣ ꯌꯥꯝ ꯅꫭꯛꯅꯤꯡꯉꯦ ꯍꯥꯏꯌꯦ
ꯀꯩꯒꯤꯅꯣ
ꯈꯪꯗꯦ ꯑꯗꯨꯝ ꯑꯔꯤ ꯅꯍꯥꯅꯇꯤ ꯇꯝꯄꯥꯛ ꯁꯨꯍꯥꯏ ꯍꯥꯏꯗꯕꯗꯨ ꯍꯧꯖꯤꯛꯀꯥꯟꯗꯤ ꯑꯗꯨꯒꯤ ꯃꯥꯁꯦ ꯈꯔ ꯑꯣꯏꯕ ꯃꯥꯜꯂꯦꯕ
ꯑ ꯑꯣꯏꯔꯝꯅꯤ
ꯀ ꯍꯥꯏ
ꯍ
ꯎꯝ
ꯐꯨꯠꯕꯣꯜ ꯌꯦꯡꯕ꯭ꯔꯣ
ꯑꯥ ꯌꯦꯡꯉꯤ
ꯉꯔꯥꯡꯁꯨ ꯌꯦꯡꯕ꯭ꯔꯣ
ꯉꯔꯥꯡꯗꯣ ꯌꯦꯡꯒꯦ ꯇꯧꯔꯒ ꯇꯨꯝꯅꯤꯡꯃꯟꯕꯒꯤ ꯌꯦꯡꯗ꯭ꯔꯦꯗ
ꯍꯌꯦꯡꯗꯤ ꯌꯥꯝꯃꯨꯡꯗꯔꯣ ꯑꯗꯨꯗꯤ
ꯑꯁ ꯍꯌꯦꯡꯗꯣ ꯄꯨꯡ ꯑꯅꯤ ꯃꯈꯥꯏꯔꯥ ꯌꯦꯡꯕꯨꯗꯤ ꯌꯦꯡꯅꯤꯡꯉ ꯀꯖꯥꯏꯌꯦ꯫ ꯗ ꯑꯅꯤ ꯑꯍꯨꯝ ꯃꯈꯥꯏꯗꯨꯗꯤ ꯇꯜꯂꯦꯍꯦ ꯃꯤ ꯅꯨꯡꯉꯥꯏꯅ ꯇꯨꯝꯕ ꯃꯇꯝꯗꯨꯅꯦꯕ ꯃꯣꯏ ꯁꯥꯟꯅꯔꯤꯗꯣ
ꯑꯟꯅ ꯅꯠꯇꯦ ꯑꯍ ꯃꯈꯥꯏꯦ ꯇꯔꯣ ꯃꯈꯥꯏꯅꯦ꯫
ꯑꯣ ꯑꯗꯨꯗꯤ ꯑꯔꯖꯦꯟꯇꯤꯅꯥꯈꯣꯏꯒꯤ ꯅꯠꯇ꯭ꯔꯣ?
ꯍꯔꯖꯦꯟꯠꯅꯅꯥꯒꯦꯅꯦꯠꯇꯦ ꯑꯗꯨꯝ
ꯑꯥꯔꯖꯦꯟꯇꯤꯅꯥꯒꯤꯅꯦ ꯇꯔꯨꯛ ꯃꯈꯥꯏꯗꯣ ꯍꯣꯔꯦꯟ ꯅꯨꯡꯗꯥꯡ ꯑꯍꯨꯝ ꯑꯅꯤ ꯃꯛ ꯇꯥꯏꯗꯔ ꯑꯃ ꯅꯣꯔꯋꯦꯒ ꯁꯥꯟꯅꯗꯣꯏꯁꯤꯗꯤ꯫ ꯇꯥꯕ꯭ꯔꯥ ꯍꯜꯂꯣ ꯍꯜꯂꯣ ꯍꯜꯂꯣ ꯍꯜꯂꯣ